ꯊꯥꯏꯅ ꯃꯣꯏꯒꯤ ꯕꯣꯗꯦꯟ ꯀꯧꯈꯤꯕꯅꯦꯕ ꯫ ꯍꯜꯂꯣ ꯑꯣ ꯁꯨꯕꯥꯂꯥꯅꯤ ꯃꯊꯛꯇ ꯋꯥꯏ ꯐꯥꯏ ꯁꯝꯈꯤꯕꯅꯤ ꯇꯥꯗ꯭ꯔꯣ ꯇꯥꯔꯦ
ꯀꯩꯗꯩꯅꯣ
ꯐꯝꯃꯤ ꯍꯤ ꯍꯤ
ꯑꯣ ꯀꯔꯝ ꯀꯔꯝ ꯄꯜꯂꯤꯒꯦ
ꯁꯥꯔ ꯍꯣꯏ ꯃꯥꯃꯥꯟꯅꯕꯅꯦ ꯀꯩꯅꯣꯝ ꯍꯥꯏꯕꯅꯦ ꯑꯩ ꯑꯗꯨꯝ ꯅꯨꯡꯉꯥꯏꯔꯤ ꯀꯥꯏꯗꯅꯣꯝ ꯄꯥꯜꯂꯦꯅ ꯍꯥꯏꯕꯅꯤꯅꯦ ꯃꯥꯅ꯫ ꯅꯪꯗꯤ ꯅꯨꯡꯉꯥꯏꯔꯤꯕꯣ?
ꯅꯨꯡꯉꯥꯏꯔꯤꯌꯦ ꯑꯩꯖꯨ
ꯐꯩ ꯐꯩ ꯅꯨꯡꯉꯥꯏ ꯅꯨꯡꯉꯥꯏ ꯄꯥꯜꯂꯣ ꯁꯥꯃꯨꯔꯧ ꯂꯥꯎꯔꯦꯝꯗꯗ
ꯀꯩꯗꯧꯔꯝꯃꯤꯅꯣ ꯅꯪꯕꯨ
ꯑꯩ ꯐꯝꯃꯤꯌꯦ ꯑꯗꯨꯗꯨꯒ ꯀꯩꯅꯣ ꯌꯦꯡꯏ ꯃꯍꯧꯁꯥꯒꯤ ꯐꯖꯕ ꯌꯦꯡꯏ ꯃꯅꯤꯡ ꯊꯣꯡꯗ
ꯏꯁ ꯃꯥꯟꯅꯔꯦꯍꯦ ꯑꯩꯅ ꯃꯃꯥꯡ ꯊꯣꯡꯗ ꯐꯝꯃꯒ ꯌꯦꯡꯏ
ꯑꯣ ꯐꯩ ꯐꯩ ꯌꯦꯡꯉꯨ ꯌꯦꯡꯉꯨ ꯅꯪꯅ ꯅꯪꯗꯤ ꯀꯔꯤ ꯀꯔꯤ ꯎꯏ
ꯑꯩ ꯍꯅꯨꯕꯤ ꯑꯃ ꯁꯥꯏꯀꯜ ꯏꯜꯂꯒ ꯆꯠꯄ ꯑꯃ ꯎꯏ ꯍꯩꯅꯧ ꯎꯔꯦ ꯎꯄꯥꯟ ꯋꯥꯄꯥꯟ ꯎꯔꯦ ꯂꯧꯕꯨꯛ ꯎꯔꯦ ꯂꯝꯍꯥꯡ ꯎꯔꯦ ꯌꯨꯝꯊꯛ ꯎꯔꯦ ꯌꯥꯝ ꯎꯔꯦꯗ
ꯍꯩꯅꯧ ꯎꯔꯦ ꯍꯥꯏꯔꯝꯃꯒ ꯑꯇꯩ ꯎꯄꯥꯥꯝꯕꯤ ꯍꯥꯏꯔꯛꯇ꯭ꯔꯤꯗꯨ ꯃꯃꯤꯡ ꯈꯪꯗ꯭ꯔꯤꯔꯕ
ꯍꯣꯏ ꯑꯣ ꯈꯣꯡ ꯁꯅꯥ ꯈꯣꯡꯅꯥꯡ ꯍꯥꯏꯕ꯭ꯔꯥ ꯑꯗꯨ ꯎꯔꯦ ꯂꯦꯡꯗꯧ ꯍꯥꯏꯕ꯭ꯔꯥ ꯌꯦꯡꯗꯧ ꯍꯥꯏꯕ꯭ꯔꯥ ꯑꯗꯨꯨ ꯎꯔꯦ
ꯂꯦꯡꯗꯧ ꯍꯥꯏꯕ ꯑꯣꯏꯔꯝꯒꯅꯤ
ꯋꯥ ꯎꯔꯦ ꯑꯗꯒꯤ ꯀꯔꯤꯑꯦꯕ ꯑꯁꯦ꯫ ꯎꯏꯌꯦ
ꯑꯣ ꯃꯃꯥꯥꯡꯗ ꯋꯥ ꯍꯧꯕꯅꯦ
ꯇꯦꯔꯥ ꯍꯥꯏꯕ꯭ꯔꯥ ꯇꯦꯔꯥ ꯄꯥꯝꯕꯤ ꯍꯥꯏꯕ꯭ꯔꯥ
ꯑꯩ ꯑꯃꯨꯛ ꯍꯥꯏꯔꯛꯑꯒꯦꯁꯦ ꯑꯩꯅ ꯎꯕꯒꯩ
ꯍꯥꯏꯔꯣ ꯍꯥꯏꯔꯛꯑꯣ
ꯑꯩꯅ ꯐꯝꯃꯤꯁꯤꯗ ꯍꯦꯛ ꯊꯣꯡꯖꯤꯟ ꯀꯥꯟꯊꯣꯛꯐꯝ ꯊꯣꯡ ꯊꯣꯡ ꯍꯦꯛ ꯍꯥꯏꯐꯝ ꯊꯣꯡ ꯄꯥꯟꯕꯝ ꯍꯦꯛ ꯑꯗꯨꯝꯃꯛ ꯑꯥꯗ ꯊꯣꯡꯖꯤꯟꯗ ꯉꯥꯗꯔꯒ
ꯑꯥ
ꯃꯈꯥ ꯑꯣꯜꯂꯒ ꯍꯟꯅꯦ ꯑꯩꯅ ꯐꯝꯃꯤꯖꯦ ꯃꯣꯔꯥ ꯑꯝꯗ ꯈꯣꯡ ꯅꯥꯝꯃꯗ ꯈꯣꯡ ꯅꯥꯝꯃ ꯊꯥꯡꯒꯠꯂꯒ ꯑꯗꯨꯗꯨꯒ ꯑꯩꯅ ꯑꯩꯒꯤ ꯆꯨꯝꯅ ꯌꯦꯡꯕ ꯃꯇꯝꯗꯗꯤ ꯑꯩ ꯚ꯭ꯌꯨꯖꯦ ꯇꯪꯈꯥꯏ ꯇꯪ ꯈꯥꯥꯏ ꯑꯣꯏꯌꯦꯕ ꯍꯥꯏꯕꯗꯤ ꯀꯩꯒꯤꯅꯣ ꯍꯥꯏꯕ ꯀꯥꯟꯗ ꯊꯣꯡꯖꯤꯟꯖꯤꯅ ꯃꯌꯥꯏꯗ ꯆꯞ ꯆꯥꯅ ꯂꯩꯔꯒ
ꯅꯦꯠꯋꯥꯛ ꯅꯨꯡꯉꯥꯏꯇꯕ ꯅꯪ ꯉꯥꯡꯉꯤꯗꯣ ꯑꯝꯇꯥ ꯇꯥꯗꯕ
ꯃꯆꯨ ꯁꯪꯕ ꯊꯣꯡ ꯑꯗꯒꯤꯗꯤ ꯏꯃꯨꯡ ꯃꯆꯦꯠ ꯈꯔ ꯎꯔꯦ ꯑꯗꯨꯒ
ꯄꯨꯔꯥ ꯌꯦꯠꯂꯣꯝꯖꯤꯗꯅ ꯑꯁꯪ ꯑꯃꯥꯟꯅꯦꯕ ꯂꯩꯖꯦ ꯍꯥꯏꯗꯤ ꯃꯌꯥꯏꯖꯤꯗꯪ ꯆꯞ ꯆꯥꯅ ꯐꯝꯕꯒꯤ ꯑꯩꯅꯀꯣ ꯑꯗꯨꯗꯨꯒ ꯍꯟꯗꯛ ꯉꯛꯁꯦ ꯈꯤꯇꯪ ꯌꯦꯠꯂꯣꯝꯗ ꯂꯩꯊꯣꯛꯑꯒ ꯌꯦꯡ ꯅꯪ
ꯅꯪ ꯋꯥ ꯉꯥꯡꯉꯤꯕꯣ
ꯑꯩ ꯋꯥ ꯉꯥꯡꯉꯤ ꯇꯥꯗ꯭ꯔꯥꯕꯣ ꯅꯪ ꯉꯥꯡꯕꯗꯤ ꯇꯥꯏꯌꯦ ꯂꯣꯏꯅ
ꯑꯃꯨꯛ ꯃꯨꯛ ꯇꯠꯂꯦꯅꯦ ꯅꯪꯒꯤꯗꯣ
ꯑꯣ ꯑꯩꯒꯤ ꯅꯦꯠꯋꯥꯥꯛ ꯅꯨꯡꯉꯥꯏꯇꯕ ꯑꯣꯏꯔꯝꯃꯅꯤ ꯅꯪ ꯅꯦꯠꯋꯥꯥꯛ ꯅꯨꯡꯉꯥꯏꯇꯕ ꯑꯣꯏꯔꯝꯒꯅꯤ
ꯑꯥ ꯑꯣꯏꯔꯝꯒꯅꯤ ꯑꯗꯨꯗꯤ
ꯑꯗꯒꯤ ꯑꯩꯅ ꯁꯣꯝꯗ ꯌꯦꯠꯂꯣꯝꯗ ꯍꯦꯛ ꯐꯠ ꯂꯥꯎꯅ ꯂꯩꯊꯣꯛꯄ ꯃꯇꯝꯖꯤꯗ ꯍꯧꯗꯣꯡꯖꯤꯗ ꯍꯧꯗꯣꯡ ꯑꯣꯔꯦꯟꯁ ꯃꯆꯨ ꯖꯤꯟꯖꯔ ꯑꯝ ꯂꯩꯔꯦ ꯀꯣꯛ ꯂꯩꯈꯠꯄ ꯍꯧꯗꯣꯡ ꯑꯃ ꯂꯩꯔꯦ ꯁꯤꯗ
ꯑꯥ
ꯑꯗꯨꯗꯒꯤꯗꯤ ꯁꯝꯕꯟ ꯑꯃ ꯂꯩꯔꯦ ꯑꯩꯈꯣꯏ ꯃꯅꯤꯡꯗꯣꯡꯗ ꯁꯝꯕꯟꯈꯥꯏꯕ ꯌꯣꯠꯀꯤ ꯁꯝꯕꯟ ꯌꯣꯠ ꯀꯤ ꯁꯝꯕꯟ ꯑꯃ ꯂꯩꯔꯦ ꯌꯣꯠꯀꯤ ꯁꯝꯕꯟꯖꯤꯅ ꯐꯤ ꯈꯔ ꯐꯤ ꯃꯔꯤ ꯌꯥꯜꯂꯦ ꯐꯥꯗꯤꯝꯅꯦ ꯃꯈꯥꯗ ꯊꯥꯔꯒ ꯇꯩꯊꯣꯛ ꯍꯥꯟꯅꯗꯤ ꯐꯤ ꯁꯦꯠꯅꯅꯕ ꯑꯣꯏꯔꯝꯕ ꯍꯨꯖꯤꯛꯅ ꯃꯈꯥ ꯇꯩꯊꯣꯛꯅꯕ ꯑꯣꯏꯕ ꯅꯨꯔꯥ ꯑꯝꯅꯦ ꯐꯤ ꯑꯉꯥꯡꯕ ꯃꯣꯠ ꯑꯥ ꯃꯨꯛꯇꯥ ꯃꯅꯤ ꯃꯨꯛꯇꯥ ꯅꯞꯄ ꯁꯅꯥ ꯂꯨꯄꯥ ꯅꯞꯄ ꯐꯤ ꯑꯉꯥꯡꯕ ꯑꯝꯅꯦ ꯑꯗꯒꯤꯗꯤ ꯄꯤꯡ ꯃꯆꯨ ꯁꯤ ꯐꯤꯖꯤꯖꯨ ꯃꯅꯤꯃꯨꯛꯇꯥ ꯅꯞꯄꯤ
ꯑꯩ ꯅꯁꯥꯏ ꯑꯩꯒꯤ ꯚ꯭ꯌꯨ ꯗꯦꯁꯀ꯭ꯔꯥꯏꯞ ꯇꯧꯕꯗꯣ ꯈꯔ ꯋꯥꯠꯂꯧꯔꯦ ꯉꯥꯏꯍꯥꯛ ꯂꯩꯔ ꯍꯥꯄꯛꯀꯦꯀꯣ ꯍꯥꯏꯔꯛꯑꯣ
ꯍꯣꯏ ꯍꯥ ꯍꯥꯄꯛꯑꯣ ꯑꯗꯨꯗꯨꯒ ꯁꯨꯃꯥꯏꯟ ꯁꯨꯝ ꯌꯦꯡꯕ ꯃꯥ ꯇꯝꯖꯤꯗ ꯃꯥꯡ ꯃꯥꯡꯁꯤꯗ ꯄꯨꯈ꯭ꯔꯤ ꯑꯆꯧꯕ ꯑꯃ ꯂꯩꯔꯦ
ꯎꯝ
ꯌꯥꯝ ꯐꯖꯩ ꯍꯥꯏꯇꯥꯔꯦ ꯄꯨꯈꯤꯖꯦ ꯃꯥꯠ ꯏꯁꯤꯡꯕꯨꯗꯤ ꯊꯤ ꯑꯗꯨ ꯑꯣꯏ ꯇꯥꯔꯖꯨ ꯄꯨꯛ ꯐꯖꯩ ꯐꯖꯔꯦꯅ ꯍꯥꯏꯔꯒꯦ
ꯑꯥ
ꯃꯍꯧꯁꯥꯒꯤ ꯁꯛꯇꯝꯅꯤꯅ ꯐꯖꯕꯒꯤ ꯐꯖꯕ ꯉꯥꯛꯇꯅꯤ ꯑꯗꯨꯗꯨꯅ ꯄꯨꯈ꯭ꯔꯤꯖꯤꯗ ꯂꯩꯔꯤꯕ ꯖꯤꯖꯤꯅ ꯀꯩ ꯀꯩꯅꯣ ꯍꯥꯏꯕ ꯃꯇꯝꯗ ꯈ꯭ꯋꯥꯏ ꯃꯔꯨ ꯑꯣꯏꯅ ꯏꯟ ꯑꯃꯗꯤ ꯂꯩꯔꯦ ꯏꯟ ꯑꯃ ꯊꯥꯔꯦ ꯄꯨꯈ꯭ꯔꯤꯖꯤꯗ
ꯑꯥ
ꯑꯗꯨꯗꯥꯒꯤꯗꯤ ꯀꯪ ꯀꯔꯤ ꯀꯪ ꯀꯧꯒꯦ ꯈꯪꯗꯦ ꯁꯤ ꯀꯪ ꯃꯃꯤꯡꯖꯦ ꯃꯥꯁꯤ ꯀꯪꯖꯤ ꯀꯩ ꯀꯧꯒꯦ
ꯏꯁ ꯑꯗꯨꯏ ꯋꯥꯗꯤ ꯀꯪ ꯍꯥꯏꯁꯦ ꯑꯌꯥꯝꯕꯅ ꯃꯤ ꯂꯝꯗꯩ ꯂꯥꯛꯄ ꯉꯥꯛꯇꯅꯤ ꯀꯩꯅꯣ ꯀꯕꯣ ꯀꯥꯡꯁꯤ ꯃꯤ ꯂꯝꯗꯩ ꯂꯥꯛꯄꯅꯦ ꯍꯣꯏ
ꯅꯣꯏ ꯅꯣꯏ ꯅꯣꯏ ꯄꯟꯊꯧꯒꯤ ꯄꯥꯁꯋꯥꯔꯠꯁꯦ ꯀꯩ ꯑꯣꯏꯒꯦ
ꯐꯩꯅ ꯆꯤꯡꯊꯔꯒ ꯑꯃꯨꯛ ꯐꯩꯅ ꯆꯤꯡ ꯀꯩꯅꯣ ꯑꯦꯡꯒꯜ ꯑꯃ ꯇꯧ ꯀꯩꯅꯣ ꯐꯣꯔꯇꯤ ꯐꯥꯏꯚ ꯗꯤꯒ꯭ꯔꯤꯒꯤ ꯑꯦꯡꯒꯜꯅ ꯆꯤꯡꯕꯅꯤ ꯍꯩꯔꯕ
ꯂꯣꯏ ꯁꯥꯡꯅ
ꯍꯣꯏ ꯃꯥꯅꯦ ꯑꯗꯨꯕꯨꯗꯤ ꯀꯕꯣꯛ ꯀꯥꯡꯖꯨ ꯃꯄꯥꯟ ꯂꯝꯗꯒꯤꯩ ꯂꯥꯛꯄ ꯑꯣꯏꯔꯁꯨ ꯀꯨꯏꯗꯤ ꯀꯨꯏꯔꯔꯕꯅꯤ ꯌꯥꯔꯕꯣ ꯍꯥꯡꯕ
ꯏꯁ ꯌꯥꯗꯦ ꯀꯃꯥꯏꯅꯅꯣ ꯐꯩꯅ ꯆꯤꯡꯊꯕ
ꯑꯁ ꯐꯣꯔꯇꯤ ꯐꯥꯏꯚ ꯗꯤꯒ꯭ꯔꯤ ꯐꯣꯔꯇꯤ ꯐꯥꯏꯚ ꯗꯤꯒ꯭ꯔꯤ ꯑꯦꯡꯒꯜ ꯑꯃ ꯌꯦꯛꯑꯣꯃꯤ ꯅꯪꯕꯣ ꯀꯩꯁꯨꯃꯥꯏ ꯂꯩ ꯑ ꯌꯦꯠꯀꯤ ꯀꯥꯆꯤꯟ ꯌꯦꯠ ꯌꯦꯠ ꯊꯪꯕꯒꯤ ꯀꯥꯆꯤꯟꯒꯤꯀꯣ ꯑꯩ ꯃꯊꯛꯇꯨꯗꯒꯤ ꯑꯣꯏ ꯊꯪꯕꯒꯤ ꯀꯥꯆꯤꯟꯒꯤ ꯑꯣꯏ ꯊꯪꯕꯒꯤ ꯀꯥꯆꯤꯟ ꯆꯤꯡꯒꯤ ꯈ꯭ꯋꯥꯏ ꯃꯈꯥꯗꯨꯐꯧ ꯆꯤꯡꯊꯔꯛꯑꯣ ꯌꯦꯠꯇꯒꯤ ꯍꯣꯏ
ꯑꯣ
ꯑꯗꯨꯗꯨꯒ ꯐꯩꯅ ꯑꯃꯨꯛ ꯆꯤꯡꯉꯣ ꯑꯥ ꯌꯦꯠꯀꯤ ꯀꯥꯆꯤꯟꯒꯤ ꯃꯈꯥ ꯊꯪꯕꯐꯥꯎ
ꯑ ꯑꯩꯅ ꯆꯤꯉꯨꯔꯤꯗꯨ ꯑꯣꯟꯅꯕ꯭ꯔꯥ
ꯍꯩꯔꯕꯣ ꯍꯥꯡꯉꯕꯣ
ꯍꯥꯏꯌꯦ ꯍꯥꯏꯌꯦ
ꯎꯝ
ꯅꯣꯏ ꯄꯗꯤ ꯁꯥꯃꯨꯒ ꯅꯣꯏ ꯁꯥꯃꯨ ꯁꯥꯃꯨ ꯃꯥꯥꯏ ꯅꯣꯏ ꯃꯥꯡꯗ ꯑꯣ ꯁꯦꯁ ꯑꯣꯏ
ꯍꯨ ꯍꯨꯝ ꯑꯧ ꯑꯣꯏꯕꯖꯥꯠꯅꯤ ꯑꯗꯨꯗꯨꯒꯅꯦ ꯄꯨꯈ꯭ꯔꯤꯗꯅꯦ ꯀꯩꯅꯣ ꯈꯔ ꯂꯧꯍꯧꯔꯦ ꯁꯤꯡꯖꯨꯞ ꯄꯥꯜꯂꯥ ꯃꯥ ꯁꯤꯡꯖꯨ ꯄꯥꯜꯂ ꯁꯤꯗ ꯍꯩꯁꯦ ꯁꯨꯝꯅꯩ ꯄꯥꯜꯂ ꯁꯤꯡꯖꯨꯄꯥꯟ ꯐꯖꯕ ꯃꯀꯥ ꯃꯉꯥ ꯇꯥꯕ ꯑꯃ ꯍꯧꯔꯦ ꯁꯤꯗ
ꯎꯝ
ꯑꯗꯨꯗꯨꯒ ꯊꯣꯡꯒ꯭ꯔꯥꯝ ꯑꯃꯁꯨ ꯂꯩꯔꯦ ꯄꯨꯈ꯭ꯔꯤ ꯃꯄꯥꯟꯗꯅ ꯅꯥꯄꯤ ꯅꯔꯥꯡ ꯈꯔ ꯑꯗꯨꯝ ꯈꯔ ꯑꯃ ꯍꯧꯔꯦ ꯅꯥꯄꯤ ꯅꯔꯥꯡ ꯃꯃꯤꯡ ꯈꯔ ꯄꯜꯂꯕꯗ
ꯇꯨꯅꯤꯡꯈꯣꯛ ꯀꯕꯣꯛ ꯀꯪ ꯀꯕꯣꯛ ꯅꯥꯄꯤ ꯑꯗꯒꯤꯗꯤ ꯂꯝ ꯂꯝꯕꯥꯜ ꯅꯨꯡꯁꯤꯗꯥꯛ ꯑꯗꯒꯤꯗꯤ ꯄꯨꯡꯐꯥꯏ ꯍꯥꯏꯕ꯭ꯔꯥ ꯄꯨꯡꯐꯥꯏ ꯅꯥꯄꯤ ꯑꯗꯒꯤ ꯎꯝ ꯇꯈꯦꯜ ꯂꯩ ꯇꯈꯦꯜ ꯂꯩ ꯁꯥꯠꯇꯕꯀꯣ ꯑꯗꯒꯤꯗꯤ ꯅꯣꯕꯥꯞ ꯄꯥꯝꯕꯤ ꯑꯆꯧꯕꯗꯅ ꯅꯣꯕꯥꯞ ꯍꯩꯅꯧ ꯋꯥ ꯋꯥ ꯃꯈꯜ ꯃꯈꯜ ꯌꯥꯝ ꯂꯩꯔꯦ ꯁꯅꯩꯕꯤ ꯍꯥꯏꯕꯋꯣ ꯎꯇꯪ ꯍꯥꯏꯕ꯭ꯔ ꯎꯇꯪ ꯍꯥꯏꯕ꯭ꯔꯣ ꯍꯧꯌꯦ ꯎꯇꯪꯉꯣ ꯋꯥꯔꯤꯕꯣꯞ ꯂꯩꯏꯗꯥꯏꯅꯦ ꯋꯥ ꯑꯗꯨ ꯋꯥꯗꯨꯁꯨ ꯃꯈꯟ ꯃꯈꯟ ꯑꯗꯒꯤꯗꯤ
ꯁꯣꯝꯗ ꯈꯤꯇꯪ ꯑꯃꯨꯛ ꯉꯛꯁꯦ ꯌꯦꯠꯂꯣꯝꯗ ꯑꯣꯏꯔꯣꯝꯗ ꯌꯦꯠꯂꯣꯗ ꯑꯃꯨꯛ ꯂꯩꯊꯣꯛꯈꯤꯕꯗꯅ ꯃꯤꯒꯤ ꯃꯌꯨꯝ ꯀꯩꯀꯥ ꯈꯔ ꯂꯩꯈ꯭ꯔꯦ ꯑꯗꯒꯤꯗꯤ ꯃꯈꯥ ꯑꯃꯨꯛ ꯑꯣꯏꯔꯞꯅ ꯈꯔ ꯉꯛꯁꯦ ꯅꯣꯟꯗꯔ ꯌꯦꯡꯉꯛꯄ ꯀꯥꯟꯗꯅ ꯍꯤꯡꯒꯣꯜ ꯑꯆꯥ ꯑꯃ ꯂꯩꯔꯦ ꯌꯨꯝꯗ ꯅꯞꯄꯒ ꯍꯤꯡꯒꯣꯟꯁꯤꯗ ꯀꯩ ꯀꯩ ꯍꯧꯒꯦ ꯍꯥꯏꯕ ꯃꯇꯝꯗ ꯑ ꯃꯣꯔꯣꯛ ꯍꯧꯔꯦ ꯌꯥꯝ ꯍꯧꯔꯦ ꯎꯔꯦ ꯑꯗꯒꯤ ꯈꯣ ꯈꯥꯃꯦꯟ ꯁꯤꯟꯕꯤ ꯍꯧꯔꯦ ꯍꯪꯒꯥꯝ ꯍꯧꯔꯦ ꯁꯤꯒꯩ ꯍꯧꯔꯦ ꯍꯥꯏꯇꯥꯔꯦ
ꯂꯣꯏꯔꯕꯣ
ꯂꯣꯏꯗ꯭ꯔꯤꯌꯦ ꯑꯗꯨꯗꯨꯒꯅꯦ
ꯌꯥꯝ ꯍꯧꯔꯦꯗ ꯍꯥꯏꯒꯦ ꯇꯧꯏꯗ
ꯑꯩ ꯃꯅꯤꯡ ꯃꯅꯤꯡ ꯑꯣꯜꯂꯒ ꯌꯦꯡꯕꯅꯦꯕ ꯑꯩꯖꯦ ꯑꯗꯣ ꯃꯅꯤꯡ ꯑꯣꯜꯂꯒ ꯐꯝꯃꯦꯕ ꯍꯧꯖꯤꯛꯁꯤꯅ ꯑꯃꯨꯛ ꯊꯣꯡꯖꯤꯟꯗꯕꯨꯗꯤ ꯉꯥꯏꯌꯦꯕ ꯑꯗꯨꯒꯅꯦ ꯐꯅꯤꯡ ꯑꯣꯜꯂ ꯐꯝꯕꯗꯅ ꯄꯨꯔꯥ ꯍꯥꯏꯗꯤ ꯉꯛꯁꯦ ꯅꯣꯟꯈꯠꯂꯦ ꯌꯦꯡꯕꯗꯥ ꯋꯥ ꯉꯥꯛꯇꯅꯦꯕ ꯍꯧꯔꯤꯖꯦ ꯑꯗꯨꯗꯨꯒꯅꯦ ꯑꯩꯅ ꯁꯣꯝꯗ ꯌꯦꯛ ꯑꯣꯏꯔꯣꯝꯗ ꯑꯃꯨꯛ ꯂꯩꯊꯣꯛꯑ ꯌꯦꯡꯉꯨ ꯀꯥꯟꯁꯤꯗꯅꯦ ꯑꯩꯈꯣꯏꯒꯤ ꯄꯜꯂꯤ ꯃ ꯄꯜꯂꯤ ꯑꯃ ꯂꯩꯔꯦꯀꯣ ꯁꯣꯔꯣꯛꯀ ꯊꯠ ꯊꯠꯅꯅꯕ ꯑꯗꯨꯒꯤ ꯍꯦꯛ ꯃꯊꯪꯗ ꯄꯜꯂꯤ ꯃꯆꯥ ꯑꯣꯏ ꯀꯩ ꯑꯣꯏ ꯑꯝꯒ ꯁꯨ ꯂꯩꯔꯦꯕ ꯆꯥꯕ ꯄꯥꯝꯕꯤ ꯈꯔ ꯍꯧꯌꯦꯕ ꯁꯤꯗ ꯍꯧꯔꯤꯕ ꯄꯥꯝꯕꯤꯁꯤꯡꯁꯦ ꯀꯩ ꯀꯩꯅꯣ ꯍꯥꯏꯕ ꯃꯇꯝꯗ ꯃꯔꯨ ꯑꯣꯏꯅ ꯈ꯭ꯋꯥꯏ ꯍꯦꯟꯅ ꯍꯧꯔꯤꯕ ꯄꯥꯝꯕꯤꯖꯦ ꯍꯤꯁꯕꯤꯁꯀꯁ ꯍꯤꯁꯕꯤꯁꯀꯁ ꯅꯠꯇꯦ ꯁꯤꯗꯤ ꯑ ꯍꯤꯁꯕꯤꯁꯀꯁꯀ ꯆꯥꯏꯅꯥ ꯔꯣꯁꯀ ꯄꯨꯟꯖꯟꯂ ꯍꯧꯔꯦ ꯍꯤꯁꯕꯤꯁꯀꯁꯨ ꯍꯧꯔꯦ ꯆꯥꯏꯅꯥ ꯔꯣꯁꯁꯨ ꯍꯧꯔꯦ ꯑꯗꯒꯤ ꯑꯋꯥꯊꯕꯤꯁꯨ ꯍꯧꯔꯦ ꯁꯤꯅꯤꯗ ꯁꯨꯃꯥꯏ ꯂꯩꯔꯦ ꯈꯣꯏꯒꯤ ꯁꯤꯗ ꯂꯩꯔꯤꯕ ꯏꯁ ꯏꯁꯇꯤꯌꯔ ꯑꯃꯖꯨ ꯂꯩꯕꯀꯣ ꯊꯣꯡ ꯃꯅꯤꯡꯗꯣꯡꯗ ꯏꯁꯇꯤꯔ ꯃꯆꯥ ꯊꯥꯛ ꯑꯃ ꯑꯅꯤ ꯑꯍꯨꯝ ꯃꯔꯤ ꯃꯉꯥ ꯊꯥꯛ ꯃꯉꯥ ꯄꯥꯟꯕ ꯑꯃꯁꯨ ꯂꯩꯕꯀꯣ ꯁꯤꯏꯁ ꯇꯦꯌꯔ ꯃꯆꯨꯖꯦ ꯑꯃꯨꯕ ꯑꯣꯏꯌꯦꯕ ꯏꯁꯇꯤꯌꯔꯖꯤꯒꯤ ꯃꯈꯣꯡꯗ ꯁꯦꯟꯗꯟ ꯑꯃ ꯁꯦꯟꯗꯟ ꯖꯨꯔꯥ ꯑꯃ ꯂꯩꯑꯦꯕꯀꯣ ꯁꯤꯒꯤ ꯍꯦꯛ ꯃꯊꯪꯗ ꯀꯔꯤ ꯂꯩꯒꯦ ꯍꯥꯏꯕ ꯃꯇꯝꯗ ꯆꯦꯛ ꯑꯍꯨꯝ ꯃꯔꯤ ꯂꯣꯡ ꯄꯔꯦꯡ ꯁꯥꯅ ꯁꯟꯇꯣꯛꯑꯒꯥ ꯅꯞꯁꯟꯅꯔꯒ ꯊꯝꯃꯦ ꯑꯗꯨꯗꯨꯒꯅꯦ ꯃꯊꯛꯇ ꯕꯥꯇꯤꯟ ꯑꯆꯧꯕ ꯔꯪ ꯍꯥ ꯍꯥꯞꯈꯤꯕꯒꯤ ꯕꯥꯇꯤꯟ ꯑꯃ ꯂꯩꯑꯕ ꯑꯗꯨꯗꯨꯒ ꯄꯥꯏꯞ ꯑꯃꯒꯁꯨ ꯂꯩꯔꯦ ꯁꯤꯗ
ꯌꯥꯝ ꯂꯩꯔꯦꯅꯦꯀꯣ ꯅꯪꯒꯤ ꯚ꯭ꯌꯨꯗꯣ
ꯆꯥꯎꯔꯥꯛꯅ ꯁꯨꯃꯥꯏꯅ ꯂꯩꯔꯦ
ꯅꯪꯒꯤ ꯚꯤꯌꯨꯗ ꯐꯥꯗꯧꯔꯦ
ꯑꯗꯨꯗꯤ ꯐꯤ ꯐꯥꯕꯧ ꯂꯤꯔꯛꯑꯒꯦ ꯅꯪꯒꯤ ꯀꯣꯟꯅ ꯑꯃꯨꯛ ꯃꯊꯪꯒꯤꯗ ꯂꯤꯔꯛꯑꯣ ꯑꯗꯒꯤ ꯉꯁꯥꯏ ꯍꯧꯗꯣꯡ ꯑꯉꯥꯡꯕꯤ ꯑꯃ ꯍꯧꯔꯝꯕꯗ ꯍꯧꯔꯝꯕꯗꯣꯌꯦ ꯍꯧꯗꯣꯡ ꯑꯉꯥꯡꯕꯤ ꯑꯃ ꯁꯤꯗ ꯐꯝꯃꯝꯕꯗꯣ ꯑꯗꯨ ꯍꯧꯗꯣꯡ ꯑꯉꯥꯡꯕꯤꯗꯣ ꯈ꯭ꯔꯦ ꯑꯗꯨꯗꯨꯒ ꯍꯧꯗꯣꯡ ꯑꯉꯥꯡꯕꯤꯒꯤ ꯃꯍꯨꯠꯇ ꯍꯧꯗꯣꯡ ꯑꯃꯨꯕꯤ ꯍꯧꯗꯣꯡ ꯑꯔꯥꯡꯕꯤ ꯑꯗꯒꯤꯗꯤ ꯍꯧꯗꯣꯡ ꯀꯩ ꯃꯆꯨ ꯀꯧꯗꯣꯏꯅ ꯈꯪꯗꯣ ꯃꯣꯏ ꯃꯆꯨꯖꯦ ꯃꯁꯤ ꯑꯩ ꯗꯦꯁꯀ꯭ꯔꯥꯏꯞ ꯇꯧꯕ ꯉꯝꯖꯕ ꯑꯩꯅ ꯑꯁꯨ ꯀꯨꯏꯅꯤꯡꯉꯛꯄꯁꯦ ꯀꯔꯤ ꯃꯆꯨ ꯍꯥꯏꯗꯣꯏꯅꯣ ꯈꯪꯕ ꯉꯝꯗꯅꯣ ꯃꯆꯨ ꯂꯒꯦ ꯍꯧꯗꯤ ꯌꯦꯒꯦ ꯂꯩꯔꯦ ꯕꯦꯂꯥ ꯑꯃ ꯀꯧꯕ ꯍꯧꯗꯣꯡ ꯑꯃ ꯂꯩꯔꯦ ꯁꯤꯗ ꯑꯗꯨꯗꯒꯤꯗꯤ ꯑꯗꯨꯨꯅꯤ ꯑꯗꯒꯤ ꯑꯩꯅ ꯍꯦꯛ ꯐꯝꯃꯤꯕꯁꯤꯒꯤ ꯅꯥꯀꯟꯁꯤꯗ ꯑꯩ ꯉꯁꯥꯏꯈꯩ ꯎꯗꯦ ꯁꯗꯟ ꯁꯥꯗꯟ ꯑꯅꯤ ꯑꯨꯝꯒꯁꯨ ꯂꯩ ꯂꯩꯔꯝꯃꯦ ꯑꯃꯅ ꯚꯦꯖꯤꯇꯦꯕꯜ ꯆꯣꯞ ꯇꯧꯅꯕ ꯁꯥꯗꯟ ꯑꯗꯨꯗꯨꯒ ꯑꯃꯅ ꯉꯥ ꯆꯣꯞ ꯇꯧꯅꯕ ꯁꯥꯗꯟ ꯑꯗꯣ ꯚꯤꯖꯤꯇꯦꯕꯜ ꯇꯧꯅꯕꯒ ꯉꯥ ꯉꯥ ꯁꯣꯏꯅꯕꯒꯁꯦ ꯃꯥꯅ ꯄꯨꯟꯁꯤꯟꯈ꯭ꯔ ꯃꯥꯜꯂꯦ ꯚꯤꯖꯤꯇꯦꯕꯜꯒꯤꯁꯤꯗ ꯉ ꯉꯥ ꯁꯣꯏꯁꯤꯜꯂ ꯂꯩꯔꯝꯃꯦ
ꯑꯣ ꯑꯣ
ꯁꯤꯅꯤꯗ ꯉ ꯅꯣꯡꯃꯒꯤ ꯍꯣꯏ ꯐꯔꯦ ꯑꯗꯨꯗꯤ ꯐꯔꯦ ꯑꯗꯨꯗꯤ ꯊꯝꯃꯒꯦ
ꯑꯩ ꯑꯃꯨꯛ ꯇꯧꯔꯛꯑꯣꯔꯥ ꯅꯪꯨꯛ ꯇꯔꯛꯀꯦꯔꯥ
ꯇꯧꯔ‌ꯣ ꯇꯧꯔ‌ꯣ ꯅꯪ ꯇꯧꯔꯛꯑꯣ
ꯉꯪꯁꯤꯅꯝꯕꯔꯁꯤꯅꯠꯇ꯭ꯔꯣ